ꯍꯜꯂꯣ
ꯍꯜꯂꯣ ꯇꯥꯕ꯭ꯔꯣ
ꯇꯥꯏꯌꯦ ꯇꯥꯏꯌꯦ
ꯑꯣ ꯅꯪ ꯅꯪ ꯍꯣꯁꯇꯦꯜꯗ ꯂꯩꯕ꯭ꯔꯣ
ꯂꯩꯌꯦ ꯏꯃꯥꯟꯅꯕꯤ
ꯅꯣꯏꯒꯤ ꯏꯁꯤꯡꯒ ꯇꯥꯕ꯭ꯔꯣ
ꯏꯁꯤꯡꯖꯦ
ꯑꯥ
ꯉꯁꯥꯏ ꯇꯥꯔꯝꯗꯕꯅꯦꯕꯀꯣ
ꯑ
ꯑ ꯍꯧꯖꯤꯛ ꯍꯛꯇ ꯇꯥꯔꯝꯅꯗ ꯉꯥꯏꯔꯤ
ꯑꯁ ꯑꯗꯨꯗꯤ ꯑꯩ ꯑꯝꯇ ꯂꯥꯛꯇ ꯌꯥꯗ꯭ꯔꯦ ꯑꯩꯖꯦꯀꯣ ꯉꯁꯥꯏ ꯑꯌꯨꯛꯇꯨ ꯇꯥꯔꯝꯕꯅꯦꯕ ꯑꯈꯣꯏꯒꯤꯅ ꯑꯃꯨꯛ
ꯎꯝ
ꯑꯗꯨꯒ ꯆꯥꯛ ꯆꯥꯕꯒꯤ ꯀꯣꯜ ꯂꯤꯛ ꯐꯦꯡꯕꯗ ꯇꯠꯈꯔꯦꯝꯃꯦ
ꯑꯈꯣꯏꯒꯤꯅꯅꯦ ꯉꯔꯥꯡ ꯅꯨꯡꯗꯥꯡ ꯋꯥꯏꯔꯝꯗꯒꯤ ꯇꯥꯔꯛꯇꯕꯗꯨꯅ ꯅꯣꯡꯉꯥꯜꯂꯐꯥꯎ ꯇꯥꯕꯤꯗ꯭ꯔꯦ
ꯑꯥ
ꯏꯁꯤꯡ ꯈꯤꯇꯪ ꯈꯤꯇꯪ ꯂꯩꯖꯕꯗꯨꯅ ꯕ꯭ꯔꯁ ꯅꯨꯡ ꯂꯣꯏ ꯇꯧꯔꯤꯅꯤ ꯏꯕꯦꯝꯃ
ꯑꯗꯨꯅꯦ ꯑꯁ ꯌꯥꯝ ꯊꯤꯅ ꯅꯨꯡꯉꯥꯏꯇꯦ ꯍꯥꯏꯕ ꯑꯩꯖꯥꯩ ꯅꯍꯥꯟꯈꯩꯗꯤ ꯏꯁꯤꯡꯖꯦ ꯎꯝ ꯑꯗꯨꯝ ꯌꯥꯔ ꯌꯥꯔ ꯊꯝꯕꯅꯦꯕꯀꯣ ꯉꯔꯥꯡꯖꯤꯗꯤ ꯊꯕꯛꯀ ꯆꯠꯂꯨꯕꯅꯦ ꯍꯜꯂꯛꯄꯗ ꯋꯥꯗꯅ ꯌꯥꯍꯧꯗ꯭ꯔꯦ
ꯌꯥꯎꯍꯧꯗꯕꯁꯤꯅ ꯍꯦꯟꯕꯅꯤ
ꯑꯗꯨꯅꯦ ꯌꯥꯍꯧꯗꯕ ꯅꯨꯃꯤꯠꯁꯤꯗ ꯏꯁꯤꯡꯖꯩ ꯇꯠꯁꯤꯜꯂꯛꯑꯦ ꯍꯥꯏꯕ ꯑꯁ ꯅꯨꯡꯉꯥꯏꯇꯝ ꯎꯝ ꯂꯣꯏꯔꯦ ꯑꯩ ꯁꯥꯅ ꯁꯥꯒꯠꯂꯛꯄꯅꯦ ꯑꯩ ꯑꯁ ꯏꯁꯤꯡ ꯂꯩꯇꯕꯒꯤ ꯋꯥꯔꯦ ꯑ ꯅꯣꯏꯒꯤ ꯇꯥꯕ꯭ꯔꯅ ꯍꯪꯉꯛꯏꯅꯦ
ꯂꯥꯛꯑꯣ ꯂꯥꯛꯑꯣ
ꯍꯣꯏ ꯑꯗꯒꯤꯗꯤꯅꯦ ꯆꯥꯛꯄꯨꯗꯤ ꯇꯣꯛꯑꯦ ꯀꯣꯜꯂꯤꯞ ꯐꯦꯡ ꯀꯥꯟꯗ ꯀꯣꯂꯤꯞ ꯐꯦꯡꯕ ꯆꯥꯝꯒꯦ ꯊꯧꯔꯛꯀꯥꯟꯗ ꯏꯁꯤꯡ ꯇꯠꯈ꯭ꯔꯤꯅꯦꯃꯤ
ꯏꯍꯦ
ꯕꯦꯔꯅꯤ ꯀꯣꯟꯖꯦ ꯈꯔꯗꯤ ꯆꯥꯝꯍꯧꯔꯦ ꯑꯗꯣ ꯀꯣꯟ ꯑꯃ ꯑꯅꯤꯗꯤ ꯆꯥꯝꯕ ꯅꯪꯍꯧꯗ꯭ꯔꯦꯕ
ꯑꯗꯨꯅꯦ ꯏꯁꯤꯡ ꯌꯥꯝ ꯅꯨꯡꯉꯥꯏꯇꯦ ꯍꯥꯏꯕ ꯍꯣꯁꯇꯦꯜꯖꯦ
ꯍꯣꯏ ꯑꯗꯒꯤꯗꯤ ꯏꯁꯤꯡꯖꯤꯖꯨ ꯀꯩꯅꯣ ꯂꯥꯛꯑꯁꯨ ꯌꯥꯝ ꯃꯣꯠꯂꯦ ꯍꯥꯏꯕ
ꯑꯗꯨꯅꯦ ꯏꯁꯤꯡ ꯑꯍꯥꯝꯕ ꯊꯥꯔꯛꯄꯒꯤ ꯏꯁꯤꯡꯗꯣ ꯀꯔꯤꯅꯣ
ꯍꯣꯏ ꯑꯗꯨꯅꯦ ꯁꯪꯒ ꯁꯪꯉꯦ ꯍꯥꯏꯕ
ꯁꯪꯕꯗꯤ ꯂꯥꯏꯔꯗꯅ ꯀꯣꯐꯤ ꯃꯆꯨ ꯑꯩ ꯂꯦ‌ ꯍꯥꯥꯏꯕ
ꯑꯗꯨꯅꯤ ꯑꯁ ꯑꯗꯒꯤꯗꯤ ꯁꯣꯝꯗꯗꯤ ꯑꯌꯨꯛꯇꯣ ꯀ꯭ꯂꯥꯁ ꯅꯪꯅꯕ ꯆꯠ ꯆꯠꯅꯕꯅꯤꯅ ꯑꯃꯣꯠꯄꯗꯣ ꯑꯗꯨꯝ ꯁꯤꯖꯤꯟꯅꯔꯅꯤ ꯑꯗꯩꯗꯤ ꯃꯥꯏ ꯃꯤꯠ ꯇꯥꯔꯅꯤ ꯃꯥꯏꯁꯨꯦ ꯐꯨꯔꯤ ꯊꯣꯛꯄꯗ ꯌꯥꯗ꯭ꯔꯕ ꯃꯥꯏꯁꯦ ꯐꯨꯔꯤ ꯑꯗꯩꯗꯤ ꯇꯨꯝꯕꯗꯁꯨ ꯍꯥꯀꯠꯆꯕꯁꯦ ꯈꯪꯍꯧꯗꯦ ꯍꯥꯏꯕ ꯈꯨꯠꯁꯤꯅ ꯍꯦꯛꯇ ꯈꯣꯠ ꯂꯩꯔꯝꯃꯦ ꯑꯗꯩꯗꯤ ꯐꯨꯔꯤꯁꯦ ꯑꯗꯨꯝ ꯁꯟꯗꯣꯛꯄ
ꯏꯕꯦꯝ ꯅꯣꯛꯅꯤꯡꯕ ꯋꯥꯔꯤꯅꯤ ꯑꯃ ꯂꯤꯕꯤꯒꯦ ꯏꯕꯦꯝꯃ
ꯑꯥ
ꯅꯍꯥꯟ ꯅꯣꯡꯃ ꯏꯁꯤꯡ ꯇꯥꯗꯕ ꯍꯥꯏꯇꯥꯔꯦ ꯑꯩꯗꯤ ꯈꯪꯗꯕ
ꯑꯥ
ꯏꯁꯤꯡꯁꯦ ꯅꯨꯡꯗꯥꯡꯗ ꯇꯥꯗꯕ ꯑꯣꯏꯖꯥꯅꯤꯗꯅ ꯏꯁꯤꯡꯗꯨ ꯁꯣꯛꯍꯧꯗ꯭ꯔꯦ ꯑꯩꯁꯦ ꯑꯤ ꯇꯨꯝ ꯍꯧꯒꯠꯂꯛꯄꯁꯤꯗ ꯑꯩꯁꯦ ꯊꯤ ꯐꯥꯏꯅꯤꯡꯕꯅ ꯉꯥꯎꯔꯕ ꯑꯗꯨꯒꯤ ꯇꯣꯏꯂꯦꯠꯇ ꯆꯠꯂꯒ ꯏꯁꯤꯡꯁꯦ ꯇꯥꯔꯝꯗ꯭ꯔꯕ ꯅꯪꯕꯣ
ꯑꯥ
ꯑꯁ ꯑꯩꯅꯅꯦ
ꯎ
ꯅꯨꯃꯤꯠꯇꯨꯗ ꯑꯩꯁꯦ ꯍꯥꯏꯗꯤ ꯚꯥꯞꯇꯣ ꯑꯣꯏꯗꯕ ꯍꯥꯏꯇꯥꯔꯦ ꯏꯁꯤꯡꯁꯨ ꯆꯦꯛ ꯇꯧꯍꯧꯗ꯭ꯔꯕ ꯃꯄꯥꯟꯗ ꯊꯣꯡ ꯂꯥꯎꯔ ꯀꯧꯔꯦ ꯃꯤ
ꯑꯩ ꯁꯤꯔꯦ
ꯀꯌꯥꯝꯅ ꯋꯥꯛꯒꯦꯗꯣ ꯌꯦꯡꯉꯣ ꯍꯣꯁꯇꯦꯜ ꯏꯁꯤꯡ ꯐꯪꯗꯕꯒꯤ
ꯎꯄꯥꯏ ꯂꯩꯇꯕꯅꯦ ꯑꯁ ꯑꯩꯁꯨ ꯅꯣꯡꯃ ꯌꯥꯎꯈ꯭ꯔꯦ ꯀꯩꯅꯣ ꯇꯧꯕ ꯏꯁꯤꯡꯁꯦ ꯇꯠꯊꯣꯛꯈ꯭ꯔꯕ ꯑꯗꯨꯒꯅꯦ ꯑꯩꯗꯤ ꯍꯦꯛꯇ ꯅꯨꯃꯤꯠꯁꯦ ꯗꯥꯏꯔꯤꯌꯥ ꯇꯧꯒꯦ ꯇꯧꯕ ꯅꯨꯃꯤꯠꯅꯦꯕ ꯗꯥꯏꯔꯤꯌꯥꯁꯦ ꯍꯧꯔꯕꯀꯣ ꯑꯔꯩꯕ ꯑꯔꯩꯕ ꯑꯩ ꯏꯁꯤꯡ ꯕꯥꯇꯤꯟꯁꯦ ꯂꯣꯏꯊꯣꯛꯈ꯭ꯔꯕ ꯑꯁ ꯑꯩꯅ ꯃꯊꯥ ꯁꯥꯕꯁꯤꯗꯤ ꯑꯩ ꯀꯃꯥꯏꯅ ꯇꯧꯗꯣꯏꯅꯣ ꯑꯃꯨꯛ ꯑꯃꯨꯛꯀ ꯚꯦꯔꯥ ꯀꯥꯔꯗꯤ ꯀꯃꯥꯏꯅ ꯇꯧꯗꯣꯏꯅꯣꯅ ꯑꯗꯣ ꯎꯆꯤꯟ ꯅꯥꯆꯤꯟ ꯀꯩꯁꯨꯕꯨꯗꯤ ꯊꯧꯈꯤꯗ꯭ꯔꯦ
ꯑꯗꯨꯅꯦ ꯑꯩꯁꯦ ꯏꯕꯦꯝꯃ ꯊꯣꯡ ꯊꯤꯜꯂꯒ ꯎꯄꯥꯏꯇꯅ ꯃꯤ ꯑꯇꯥꯕ ꯑꯃ ꯇꯥꯖꯔꯁꯅꯦ ꯀꯧꯋꯦ ꯑꯗꯨꯒꯅꯦ ꯃꯄꯥꯟꯗꯒꯤ ꯏꯆꯦ ꯑꯃꯅ ꯀꯩꯗꯧꯔꯦ ꯍꯥꯏꯔꯦ ꯑꯩꯆꯦ ꯏꯁꯤꯡ ꯇꯥꯗꯦ ꯏꯁꯤꯡ ꯑꯜꯇ ꯄꯤꯕꯤꯌꯣ
ꯑꯩ ꯉꯝꯃꯔꯣꯏꯗ
ꯏꯁ ꯂꯥꯟꯐꯝꯅꯤ ꯏꯕꯦꯝꯃ ꯂꯥꯟꯐꯝ
ꯑꯗꯨꯗꯤ ꯅꯪ ꯃꯤ ꯂꯥꯛꯑꯝꯗ꯭ꯔꯗꯤ ꯅꯨꯃꯤꯠꯇꯣ ꯑꯗꯨꯝ ꯃꯅꯨꯡꯗ ꯑꯗꯨꯝ ꯂꯩ ꯇꯥꯕꯅꯦ
ꯑꯩ ꯎ ꯄꯥꯏ ꯂꯩ ꯂꯩꯇꯦ
ꯑ ꯇꯜꯂꯦꯕ ꯐꯔꯛ ꯌꯥꯝ ꯇꯥꯏ ꯍꯥꯏꯕ ꯏꯁꯤꯡꯁꯦ
ꯑꯗꯨꯅꯦ ꯑꯁ ꯑꯗꯩꯒꯤ ꯍꯧꯖꯤꯛꯇꯤ ꯁꯥꯒꯠꯂꯛꯄꯅꯤꯅꯀꯣ ꯀ꯭ꯂꯥꯁ ꯆꯠꯂꯝꯗꯥꯏ ꯈꯣꯠꯂꯝꯗꯥꯏ ꯏꯁꯤꯡ ꯇꯥꯗꯕꯁꯦ ꯌꯥꯝ ꯁꯥꯎꯅꯩꯑꯦꯕ
ꯎꯝ ꯅꯪꯅꯗꯕꯗꯣ ꯑꯁ ꯑꯗꯒꯤꯗꯤ ꯏꯁꯤꯡꯁꯤꯁꯨ ꯑꯃ ꯀ꯭ꯂꯥꯁ ꯆꯠꯂꯝꯗꯥꯏꯁꯤꯗ ꯌꯥꯝ ꯇꯥꯟ ꯆꯥꯅ ꯆꯥꯅ ꯇꯠꯄ ꯑꯃꯁꯨ ꯇꯧꯔꯤꯅꯦ
ꯍꯣꯏꯅꯦ ꯑꯗꯣ ꯆꯦꯛ ꯈꯔ ꯇꯧꯕꯤꯔ ꯐꯗꯝꯅꯦꯕ ꯐꯖꯅ ꯌꯦꯡꯕꯤꯔꯗꯤ ꯏꯁꯤꯡ ꯂꯩꯗꯅ
ꯎꯝ ꯑꯗꯒꯤꯗꯤ ꯍꯧꯖꯤꯛꯀꯥꯟ ꯏꯁꯤꯡꯁꯦ ꯀꯔꯤꯅꯣ
ꯑꯗꯒꯤꯅꯦ ꯑꯩꯅ ꯁꯥꯎꯅꯤꯡꯕ ꯑꯝꯅ ꯏꯁꯤꯡ ꯇꯥꯗꯦ ꯍꯥꯏꯔꯅꯦꯕꯀꯣ
ꯎꯝ
ꯄꯥꯎꯁꯦ ꯄꯤꯅꯔꯅꯦꯕ ꯏꯁꯤꯡ ꯇꯥꯗꯦ ꯈꯣꯠꯇꯦꯅ ꯑꯈꯣꯏꯒꯤ ꯀꯩꯅꯣꯗꯨꯗ ꯆꯦꯉꯩꯗꯨ ꯄꯤꯅꯔꯅꯦꯕ ꯑꯗꯣ ꯏꯁꯤꯡꯁꯨ ꯊꯥ ꯊꯥꯔꯛꯇꯕ ꯉꯝꯃꯦ ꯍꯥꯏꯕ
ꯎꯝ
ꯍꯣꯏ ꯄꯨꯡ ꯑꯃ ꯑꯅꯤꯅ ꯉꯥꯏꯔꯒꯦꯕꯀꯣ ꯅꯣꯡꯃꯒ ꯊꯥꯗꯕꯒ ꯌꯥꯎꯋꯦꯕ ꯏꯁꯤꯡꯁꯦ
ꯑꯁ ꯇꯧꯋꯦ ꯇꯧꯋꯦ
ꯕꯦꯔꯥꯅꯤꯗ
ꯑꯗꯩꯗꯤ ꯁꯝꯁꯨ ꯀꯦꯟꯕꯗ ꯌꯥꯗ꯭ꯔꯦ ꯏꯁꯤꯡꯗꯨ ꯃꯣꯠꯂꯕꯅꯤꯅ
ꯎꯝ
ꯒ꯭ꯌꯥꯟ ꯇꯥꯗꯦ ꯃꯔꯛ ꯑꯃꯅ ꯐꯤꯖꯤꯒ꯭ꯔꯤ ꯆꯥꯏꯕꯒꯤ ꯐꯤꯖꯤꯒ꯭ꯔꯤꯗꯨ ꯍꯦꯟꯃꯟꯕꯒꯤ ꯀꯦꯟꯕ ꯍꯧꯖꯤꯛꯁꯤꯅ ꯑꯃꯨꯛ ꯏꯁ ꯁꯤꯡꯁꯦ ꯃꯣꯠꯃꯟꯕꯒꯤ ꯁꯝꯈꯣꯡꯒꯁꯦ ꯑꯝꯇ ꯆꯦꯠꯇ꯭ꯔꯦ ꯍꯥꯏꯕ ꯁꯝꯁꯦ ꯄꯥꯏꯔꯤꯉꯩ ꯀꯦꯜꯂꯛꯄ꯭ꯔꯥꯀꯩꯅꯣꯝ ꯇꯧꯋꯦ ꯍꯥꯏꯕ
ꯑꯗꯣ ꯏꯁꯤꯡ ꯑꯗꯣ ꯑꯈꯣꯏꯅꯕꯨꯗꯤ ꯏꯁꯤꯡ ꯊꯥꯔꯛꯇꯕꯒꯤ ꯁꯥꯎꯅꯤꯡꯕꯀꯣ
ꯍꯣꯏ
ꯊꯥꯔꯛꯄ ꯐꯔꯛ ꯇꯥꯕꯒꯤ ꯂꯩꯔꯝꯕꯁꯨ ꯌꯥꯏꯌꯦꯕ
ꯍꯣ ꯍꯣꯏ ꯑꯗꯨꯕꯨꯗꯤ
ꯉꯥꯛꯇꯪꯗꯨꯗꯤ ꯁꯥꯎꯅꯤꯡꯕꯃ ꯐꯥꯎꯕꯗꯣ ꯑꯁ ꯏꯁꯤꯡꯒ ꯇꯥꯔꯝꯗꯕꯒ ꯀ꯭ꯂꯥꯁ ꯊꯦꯡꯉꯛꯄꯒ
ꯍꯣꯏ ꯏꯁꯤꯡꯗꯨꯕꯨꯗꯤ ꯋꯥ ꯋꯥꯕꯩꯅꯦꯕ
ꯏꯁꯤꯡꯕꯨꯗꯤ ꯋꯥꯕꯒꯤ ꯑꯣꯏꯕ
ꯎꯝ
ꯁꯣꯝꯗꯗꯤ ꯏꯁꯤꯡ ꯋꯥꯕꯒ ꯑꯈꯣꯏ ꯀꯣꯛꯇ ꯆꯪꯗꯦ
ꯑꯗꯣ ꯀꯩꯅꯣ ꯇꯧꯋꯦꯕ ꯏꯁꯤꯡꯗꯨ ꯋꯥꯏꯌꯦ ꯈꯪꯉꯦ ꯑꯈꯣꯏꯁꯨ ꯈꯔ ꯈꯔ ꯂꯤꯛꯅ ꯁꯤꯖꯤꯟꯅꯒꯗꯕꯅꯤꯀꯣ ꯑꯗꯣ ꯇꯉꯥꯏ ꯐꯗ꯭ꯔꯕꯗꯤ ꯏꯁꯤꯡꯗꯨ ꯂꯩꯇ꯭ꯔꯦꯒ ꯍꯥꯏꯔꯗꯤ ꯍꯥꯏꯗꯤ ꯁꯤꯖꯤꯟꯅꯗꯕꯗꯤ ꯌꯥꯗꯕꯅꯤꯅ ꯃꯄꯥꯟꯗꯒꯤ ꯑꯣꯏꯔꯁꯨ ꯈꯤꯇꯪꯗ ꯑꯣꯏꯔꯁꯨ ꯃꯦꯟꯅꯕꯗꯣ ꯑꯃꯨꯛꯃꯨꯛ ꯇꯧꯕꯤꯌꯨ ꯍꯥꯏꯕ ꯑꯃꯃꯨꯛꯅꯦ ꯍꯦꯛꯇ ꯍꯟꯗꯛꯀꯤ ꯍꯟꯗꯛꯀꯤ ꯍꯣꯁꯇꯦꯜꯁꯤꯅ ꯈꯔ ꯐꯩꯌꯦ ꯃꯃꯥꯡ ꯑꯩꯅ ꯂꯩꯔꯝꯕꯗꯣ
ꯎꯝ
ꯑꯁ ꯑꯗꯨꯗꯤ ꯅꯨꯃꯤꯠ ꯅꯤꯅꯤ ꯇꯥꯗꯕꯒ ꯌꯥꯎꯋꯦꯕ ꯄꯨꯔꯥ
ꯑꯗꯣ ꯀꯃꯥꯏꯅ ꯍꯤꯡꯗꯣꯏꯅꯣ ꯍꯥꯏꯕ ꯑꯈꯣꯏꯗꯨꯕꯣ
ꯑꯗꯨꯅꯦ ꯍꯥꯏꯁꯦ ꯂꯩꯇ꯭ꯔꯦ ꯍꯥꯏ ꯇꯥꯔꯗꯤ ꯈꯤꯇꯪ ꯌꯥꯅꯕ ꯁꯥꯇ꯭ꯔ ꯃꯌꯥꯝꯗꯣ ꯌꯦꯡꯉꯣ ꯅꯣꯡ ꯅꯨꯃꯤꯠ ꯅꯤꯅꯤ ꯏꯁꯤꯡ ꯌꯥꯎꯗꯕꯤ ꯂꯩꯕ ꯍꯥꯏꯁꯦ ꯀꯃꯥꯏꯟ ꯉꯝꯗꯣꯏꯅꯣ ꯍꯥꯏꯕ
ꯍꯣꯏꯅꯦ ꯏꯔꯨꯖꯗꯕꯤ ꯈꯥꯡꯉꯒꯦꯀꯣ ꯑꯗꯩ ꯆꯥꯕ ꯊꯛ ꯄꯩ ꯃꯄꯥꯟꯗꯒꯤ ꯏꯁꯤꯡ ꯕꯣꯇꯜ ꯂꯩꯔ ꯊꯛꯑꯒꯦꯕ ꯈ꯭ꯋꯥꯏꯗꯒꯤ ꯂꯨꯕ
ꯑꯗꯨꯅꯦ ꯍꯥꯏꯁꯦ ꯑꯗꯨꯅꯦ ꯒ꯭ꯌꯥꯟ ꯇꯥꯟꯅꯒꯗꯕꯅꯦ ꯍꯥꯏꯕ
ꯀꯥꯏꯗ ꯊꯝꯗꯣꯏꯅꯣ ꯑꯝꯇ ꯍꯥꯏꯔꯛꯑꯣꯕ
ꯑꯗꯨꯅꯦ ꯇꯧꯋꯦ ꯍꯥꯏꯕ ꯃꯃꯥꯡꯒꯤꯗꯤ ꯍꯦꯛꯇ ꯑꯩꯈꯣꯏ ꯃꯌꯥꯝꯖꯦ ꯁꯥꯎꯅꯗꯅ ꯑꯃꯨꯛ ꯎꯝ ꯀꯩꯅꯣ ꯇꯧꯔꯒ ꯑꯥꯝ ꯀꯔꯤ ꯋꯥꯔꯗꯦꯟꯗꯣ ꯑꯗꯨꯗꯒ ꯍꯥꯏꯔꯦꯀꯣ ꯁꯨꯃꯥꯏ- ꯁꯨꯃꯥꯏ ꯇꯧꯋꯦ ꯈꯣꯠꯂꯦ ꯏꯁꯤꯡꯁꯦ ꯀꯃꯥꯏꯟ ꯇꯧꯗꯣꯏꯅꯣ ꯈꯣꯠꯇꯨꯅ ꯃꯥꯏ ꯉꯥꯡꯃꯟꯕꯗꯒꯤꯗꯤ ꯏꯁꯤꯡ ꯈꯔ ꯑꯃꯨꯛ ꯀꯧꯔꯒ ꯁꯤꯖꯤꯟꯅꯒꯤꯌꯦꯕ꯫ ꯑꯗꯣ ꯁꯤꯗꯕꯨꯗꯤ ꯑꯗꯨꯃꯛꯇꯤ ꯊꯣꯛꯇꯦ ꯑꯗꯨ ꯑꯣꯏꯇꯥꯔꯖꯨ ꯑꯁ ꯈꯪꯗꯦ ꯌꯥꯝ ꯁꯥꯅ ꯁꯥꯕꯅꯦ ꯏꯁꯤꯡ ꯇꯥꯗꯕꯁꯦ ꯌꯥꯝ ꯋꯥꯏꯌꯦꯕ꯫
ꯎꯝ ꯑꯗꯒꯤ ꯏꯁꯤꯡꯗꯨꯖꯨ ꯐꯠꯇꯝꯅꯤꯅ ꯑꯈꯣꯏ ꯏꯁ ꯀꯤꯟꯖꯤꯁꯨ ꯌꯥꯗ꯭ꯔꯦ ꯍꯥꯏꯕ
ꯌꯥꯗ꯭ꯔꯦ ꯑꯁ ꯐꯠꯇꯕꯩ ꯆꯥꯡꯗꯤ ꯌꯥꯝ ꯊꯤ ꯐꯠꯇ꯭ꯔꯦ ꯑꯩ ꯃꯥꯏꯒꯖꯦ ꯂꯣꯏꯔꯦ ꯎꯝ
ꯎꯝ ꯐꯨꯔꯤꯒꯤ ꯃꯌꯥꯝ ꯊꯣꯛꯑꯦ ꯍꯥꯏꯕ꯫
ꯎꯝ-ꯎꯝ-ꯎꯝ ꯑꯩꯖꯨ ꯐꯨꯔꯤ ꯌꯥꯝ ꯊꯣꯛꯑꯦ꯫
ꯑꯗꯒꯤ ꯁꯝꯒꯖꯦ ꯂꯣꯏꯅ ꯀꯦꯟꯍꯠꯂꯦ ꯏꯕꯦꯝꯃ꯫
ꯍꯣꯏ ꯁꯝꯖꯨ ꯀꯦꯜꯂꯦ ꯑꯗꯨꯅꯦ ꯑꯩꯅ ꯍꯥꯏ ꯄꯥꯏꯔꯤꯉꯩ ꯁꯝ ꯀꯦꯟꯕꯩ ꯇꯥꯏꯞ ꯇꯧꯔꯛꯑꯦꯕ ꯫
ꯑ
ꯑꯗꯒꯤꯗꯤ ꯎꯝ ꯐꯨꯔꯤꯗꯨꯖꯨꯅꯦ ꯑꯃ ꯆꯥꯛ-ꯆꯥꯛ ꯌꯥꯎꯕꯒꯤ ꯇꯥꯏꯞꯇ ꯇꯧꯕꯗꯣ ꯆꯥꯛ ꯐꯨꯔꯤ ꯍꯥꯏꯒꯗ꯭ꯔ ꯀꯩ ꯍꯥꯏꯗꯣꯏꯅꯣ꯫
ꯑꯗꯨꯒ ꯈꯣꯠꯇꯠꯄꯗ ꯏꯌꯥ ꯌꯥꯗꯕꯤꯗꯣ꯫
ꯍꯣꯏ ꯑꯗꯣ ꯉꯁꯥꯏꯒꯤ ꯆꯥꯛ ꯌꯥꯎꯕꯒꯤ ꯇꯥꯏꯞ ꯇꯧꯕꯅꯤꯅ ꯈꯨꯖꯤꯟꯗꯣ ꯍꯦꯛꯇ ꯈꯣꯠꯅꯤꯡꯉꯦꯕ ꯈꯨꯖꯤꯟꯖꯦ ꯐꯠꯇꯦꯗꯤ ꯈꯪꯉꯤꯅꯦ ꯑꯗꯨ ꯑꯣꯏꯇꯥꯔꯖꯨ ꯍꯦꯛꯇ ꯏꯁꯥ ꯈꯪꯗꯕꯤ ꯍꯦꯛꯇ ꯈꯣꯠꯇꯠꯂꯨꯕꯗꯣ ꯇꯧꯋꯦꯕ꯫ ꯑꯗꯨꯅ ꯐꯨꯔꯤꯖꯦ ꯁꯟꯗꯣꯛꯄ꯫
ꯃꯥꯅꯦ ꯁꯨꯕꯦꯝꯃ ꯈꯣꯡ ꯈꯨꯠꯀꯥꯖꯦ ꯌꯥꯝ ꯅꯥꯟꯅ ꯂꯥꯛꯆꯕꯅꯦ ꯌꯨꯝꯗꯒꯤ ꯗꯥꯛ ꯀ ꯑꯝꯇ ꯂꯩꯇꯕꯤꯗ ꯃꯐꯝ ꯍꯥꯏꯕꯗꯤ ꯂꯩꯗꯅ
ꯎꯝ
ꯍꯧꯖꯤꯗꯤ ꯂꯣꯏꯔꯦ ꯂꯧꯕꯨꯛ ꯀꯨꯝꯃꯨꯕ ꯅꯨꯄꯤ ꯃꯥꯜꯂꯦ꯫
ꯍꯩꯃ ꯃꯔꯛ ꯑꯃꯅꯦ ꯏꯁꯤꯡ ꯀꯟꯅ ꯃꯣꯠꯂꯤꯉꯩ ꯃꯇꯝꯗꯣ꯫
ꯎꯝ
ꯑꯗꯨꯗ ꯈꯣꯡꯖꯦ ꯏꯁꯥꯒꯤ ꯀꯨꯆꯨ ꯑꯃ ꯂꯩꯖꯩ ꯅꯠꯇ꯭ꯔꯥ꯫ ꯏꯔꯨ ꯏꯔꯨꯖ ꯏꯔꯨꯖꯔꯒꯅꯦ ꯈꯣꯡꯖꯦ ꯁꯨꯝ ꯁꯨꯝ ꯃꯝꯖꯤꯜꯂꯛ ꯁꯨꯝ ꯁꯨꯝ ꯃꯝꯖꯤꯜꯂꯛ ꯑꯩꯅ ꯀꯩꯅꫭ ꯆꯤꯆꯦ ꯑꯩ ꯈꯣꯡꯖꯦ ꯏꯔꯨꯖ ꯏꯔꯨꯖꯔ ꯏꯔꯨꯖꯔꯒ ꯁꯨꯝ ꯁꯨꯝ ꯃꯨꯁꯤꯜꯂꯛꯄ꯭ꯔꯥ ꯀꯩꯅꯣꯝ ꯇꯧꯋꯦꯅ ꯍꯥꯏꯔꯕꯀꯣ꯫
ꯑꯗꯣ ꯅꯪ ꯅꯨꯔꯥ ꯇꯛꯄ꯭ꯔꯣ꯫
ꯇꯛꯑꯦꯕ ꯇꯛꯄꯖꯤꯗꯅꯦ ꯀꯩꯅꯣ ꯇꯧꯋꯦꯕ ꯉꯁꯥꯏꯒꯤ꯫ ꯎꯝ ꯏꯁꯤꯡꯁꯦ ꯑ ꯈꯪꯗꯦ ꯑꯗꯨ ꯑꯗꯨ ꯃꯇꯝꯒꯤ ꯏꯁꯤꯡꯖꯦ ꯌꯥꯝ ꯊꯤꯅ ꯃꯣꯠꯂꯦꯖꯦ ꯑꯩꯈꯣꯏꯅꯅꯦ ꯏꯁꯤꯡꯖꯤ ꯌꯥꯔꯒ ꯉꯍꯥꯛ ꯇꯡ ꯊꯝꯕꯖꯤꯗ ꯃꯅꯤꯡꯗ ꯌꯥꯝ ꯐꯠꯇꯕ ꯃꯌꯥꯝꯗꯣ ꯂꯣꯏ ꯇꯨꯡꯉ ꯇꯨꯡꯉ ꯂꯩꯍꯧꯋꯦꯕ ꯑꯗꯨꯒ ꯑꯗꯨꯒꯤꯗꯣ ꯑꯩꯗꯤ ꯇꯨꯡꯕꯗꯣ ꯅꯨꯃꯤꯠꯇꯨ ꯊꯤ ꯊꯍꯥꯏꯗꯤ ꯊꯦꯡꯉꯕꯅꯤꯅꯅꯦ ꯑꯗꯨꯝ ꯇꯤꯡ ꯍꯥꯏꯗꯤ ꯇꯨꯡꯍꯜꯂ ꯊꯝꯕꯗꯣ ꯅꯪꯉꯔꯣꯏꯅ ꯖꯋ꯭ꯥ ꯖꯋ꯭ꯥꯥ ꯇꯧꯊꯣꯛꯈ꯭ꯔꯦꯗꯅ꯫ ꯑꯗꯣ ꯈꯣꯡꯖꯦ ꯃꯨꯕ ꯑꯩꯅ ꯑꯁ ꯆꯤꯆꯦ ꯑꯩ ꯈꯣꯡꯖꯦ ꯃꯨꯏ ꯀꯩꯅꯣꯝ ꯇꯧꯋꯦꯅ ꯍꯥꯏ ꯑꯗꯨꯒ ꯑꯩꯈꯣꯏꯒꯤ ꯀꯩꯅꯣ ꯋꯥꯏꯞꯁꯇꯣ ꯑꯗꯨꯗꯨꯅ ꯇꯩꯊꯣꯛꯑꯀꯥꯟꯗꯅꯦ ꯇꯩꯊꯣꯛꯑꯀꯥꯟꯗ ꯑꯃꯣꯠ ꯄꯥ ꯉꯁꯥꯏꯒꯤ ꯃꯥ ꯃꯅꯤꯡꯗ ꯇꯨꯡ ꯇꯨꯡꯉ ꯂꯩꯕ ꯑꯃꯣꯠꯄꯗꯣ ꯑꯗꯨꯗꯨ ꯂꯣꯏ ꯑꯣꯏꯔꯝꯃꯤꯅꯦ ꯍꯥꯏꯕ ꯀꯣꯛꯊꯣꯛꯑꯀꯥꯟ ꯐꯔꯤꯅꯦ ꯍꯣꯏ ꯑꯗ ꯑꯩꯅ ꯑꯁ ꯁꯤꯗꯤ ꯍꯦꯟꯃꯟ ꯂꯥꯛꯃꯟꯈ꯭ꯔꯦꯅ ꯑꯗꯨ ꯃꯠ ꯇꯝꯗ ꯆꯦꯆꯦꯒꯤ ꯑꯍꯥ
ꯂꯩꯉꯣꯏ ꯂꯨꯖꯕ ꯆꯞ ꯃꯥꯟꯅꯔꯦ
ꯍꯣꯏ ꯆꯦꯆꯦꯒꯤ ꯃꯃꯥꯁꯦ ꯍꯦꯛꯇ ꯐꯨꯔꯤꯅ ꯐꯅ ꯌꯣꯝꯃꯒ ꯇꯧꯋꯦꯕꯀꯣ ꯃꯥꯗꯨ ꯐꯨꯔꯤ ꯁꯨꯛꯊꯨꯡ ꯊꯨꯡꯉꯛꯇꯕꯅꯦꯕ ꯑꯗꯨꯩ ꯃꯥꯁꯨ ꯌꯥꯝ ꯅꯨꯡꯉꯥꯏꯇ꯭ꯔꯕ ꯀꯃꯥꯏꯅ ꯇꯧꯗꯣꯏꯅꯣ ꯈꯣꯗꯦ ꯈꯣꯠꯇꯣꯏꯅꯣ ꯃꯥꯏꯁꯦ ꯀꯩꯅꯣꯝ ꯇꯧꯔꯦ ꯍꯥꯟꯅ ꯁꯨꯃꯥꯏꯅ ꯇꯧꯔꯝꯗꯕꯅꯦꯅ ꯃꯥꯗꯤ ꯑꯁ ꯑꯗꯩꯗꯤ ꯑꯩꯗꯣ ꯑꯗꯨꯃꯥꯏꯅ ꯂꯧꯊꯣꯛꯀꯥꯟꯗ ꯃꯥ ꯆꯤꯆꯦ ꯌꯦꯡꯉꯣ ꯊꯨ ꯍꯥꯏꯅ ꯑꯗꯩ ꯌꯥꯝ ꯊꯤꯟ ꯇꯟꯈ꯭ꯔꯦ ꯍꯥꯏꯕ ꯑꯗꯩꯗꯤ ꯃꯥꯏꯁꯦ ꯏꯁꯤꯡ ꯊꯛꯅꯕꯅ ꯇꯥꯔꯁꯤꯔꯅ ꯍꯥꯏꯅꯔꯝꯕꯅꯦ ꯑꯗꯣ ꯍꯧꯖꯤꯛꯄꯨꯗꯤ ꯈꯤꯇꯪꯗꯤ ꯐꯔꯦ ꯑꯁ ꯃꯔꯛ ꯑꯃ ꯀꯩꯅꯣ ꯈꯨꯃꯣꯠꯇꯣ
ꯑꯗꯨꯅꯦ ꯅꯨꯄꯤ ꯑꯩꯈꯣꯏꯗꯤ ꯐꯖꯗꯕ ꯌꯥꯗꯦ ꯅꯨꯄꯥ ꯐꯖꯒꯦꯔꯥ ꯐꯖꯔꯣꯏꯒꯦꯔꯥ
ꯏꯍꯤ ꯑꯗꯨꯅꯦ
ꯍꯣꯁꯇꯦꯜ ꯅꯨꯄꯥꯒꯤ ꯊꯥꯗ꯭ꯔꯁꯨ ꯅꯨꯄꯤꯒꯤ ꯊꯥꯕꯤꯕ ꯌꯥꯏꯗꯅ ꯏꯁꯤꯡ ꯃꯔꯥꯡ ꯀꯥꯏꯅ
ꯍꯣꯁꯇꯦꯜ ꯅꯨꯄꯥ ꯅꯨꯄꯥꯍꫭꯏ ꯇꯥꯔꯗꯤ ꯁꯥꯎꯅꯤꯡꯕꯟ ꯂꯣꯏꯔꯅꯤ ꯇꯧꯔꯤꯁꯦ
ꯍꯥꯏꯗꯤ ꯃꯣꯏꯗꯤ ꯊꯤꯔꯁꯨ ꯌꯥꯏꯑꯦꯕ ꯅꯨꯄꯤ ꯑꯩꯈꯣꯏꯗꯤ ꯊꯤꯕ ꯌꯥꯗꯦ ꯍꯥꯏꯕ ꯀꯨꯆꯨ ꯀꯨꯃꯦꯟꯒꯁꯦ ꯐꯖꯗ ꯌꯥꯗꯦ ꯃꯥꯏꯒꯁꯦ ꯁꯤꯠ ꯅꯥꯟꯗ ꯌꯥꯗꯦ ꯍꯥꯏꯕ
ꯈꯪꯗ꯭ꯔꯦ ꯈꯪꯗ꯭ꯔꯦ
ꯖꯤꯁꯨꯨꯅꯦ ꯂꯣꯏꯔꯦ ꯍꯥꯏꯕ ꯂꯣꯏꯅ ꯀꯦꯜꯂꯛꯇꯅ ꯍꯧꯖꯤꯛꯁꯦ ꯀꯣꯛꯇꯥꯡꯕꯤ ꯑꯣꯟꯗꯣꯔꯦ ꯍꯥꯏꯕ
ꯑꯗꯨꯗꯤ ꯇꯥꯡꯁꯤꯜꯂꯦ ꯐꯔꯦꯁꯦ ꯄꯨꯡꯁꯤꯁꯨ ꯀꯩꯅꯣ ꯇꯧꯔꯛꯑꯦ ꯎꯨꯝ ꯑꯩ ꯑꯩ ꯂꯣꯏꯁꯤꯜꯂꯒꯦ ꯑꯗꯨꯒꯅꯦ ꯄꯣꯠ ꯆꯩꯩ ꯈꯔ ꯐꯤꯔꯣꯟ ꯀꯩꯀꯥꯗꯣ ꯄꯨꯔ ꯂꯥꯛꯑꯒꯦ ꯅꯣꯏꯒꯤꯗ ꯑꯗꯨꯝ ꯏꯔꯨꯖꯔꯗꯕꯅꯦ ꯑꯩ ꯏꯁꯤꯡ ꯇꯥꯗꯦ
ꯍꯣ ꯍꯣꯏ ꯂꯥꯛꯑꯣ ꯂꯥꯛꯑꯣ
ꯎꯝ ꯊꯝꯃꯦ ꯊꯝꯃꯦ
ꯎꯝ ꯎꯝ